ꯍꯂꯣ ꯍꯂꯣ
ꯀꯩꯗꯧꯔꯤꯒꯦ
ꯐꯃꯨꯡꯗ ꯍꯤꯞꯂꯤꯌꯦ
ꯅꯨꯡꯉꯥꯏꯕ꯭ꯔꯣ ꯍꯤꯞꯄꯥ
ꯎꯝ ꯅꯨꯡꯉꯥꯏꯌꯦ ꯅꯨꯡꯉꯥꯏꯌꯦ ꯌꯥꯝ ꯅꯨꯡꯉꯥꯏꯌꯦ
ꯊꯕꯛ ꯁꯨꯗꯕꯅꯤꯅ ꯍꯤꯞꯄ ꯅꯨꯡꯉꯥꯏꯔꯝꯅꯤꯅꯦꯀꯣ
ꯎꯝ ꯊꯕꯛ ꯁꯨꯅꯤꯡꯗꯦ ꯑꯗꯨꯝ ꯍꯤꯞꯂꯒ ꯂꯩꯅꯤꯡꯉꯦ
ꯍꯤꯞꯄꯒꯤ ꯊꯕꯛ ꯄꯤꯌꯣ ꯍꯥꯏꯌꯣ
ꯁꯤꯅꯤꯅ ꯁꯤꯁꯨ ꯊꯕꯛꯅꯤꯅꯦ
ꯆꯨꯝꯃꯦ ꯆꯨꯝꯃꯦ ꯀꯦꯟꯁꯥꯡ ꯆꯥꯒꯦ
ꯎ ꯍꯋꯥꯏ ꯆꯥꯏ ꯉꯁꯤ ꯍꯋꯥꯏꯒ ꯁꯧꯒ꯭ꯔꯤ ꯊꯣꯡꯕ ꯆꯥꯏ
ꯑꯣ ꯍꯋꯥꯏꯒ ꯁꯧꯒ꯭ꯔꯤ ꯊꯣꯡꯕꯁꯨ ꯍꯥꯎꯕ ꯖꯥꯠꯅꯦ ꯍꯋꯥꯏꯒ ꯁꯧꯒꯔꯤ ꯊꯣꯡꯕ ꯆꯥꯏ ꯍꯥꯏꯕ ꯉꯥꯛꯇꯅꯤ
ꯑꯣ ꯑꯗꯨꯝ ꯍꯥꯎꯋꯦ
ꯑꯩꯁꯨ ꯍꯣꯔꯦꯟ ꯍꯣꯔꯦꯟ ꯇꯦꯁ ꯇꯧ ꯇꯔꯦ
ꯎꯝ ꯑꯗꯨꯝ ꯊꯣꯡꯉꯨ ꯍꯥꯎꯧꯕꯅꯤ ꯈꯔꯁꯤꯡ ꯇꯛ ꯇꯧꯔꯒ ꯑꯗꯨꯝ ꯆꯥꯛꯁꯨ ꯆꯪꯕ ꯅꯨꯡꯉꯥꯏꯕꯅꯤ
ꯍꯣꯏ ꯍꯣꯏ
ꯍꯋꯥꯏꯗꯣ ꯍꯋꯥꯏ ꯈꯛꯇꯪ ꯆꯥꯔꯗꯤ ꯃꯔꯛꯇ ꯀꯔꯤ ꯍꯥꯏꯕ꯭ꯔꯥ ꯍꯣꯕꯁꯨ ꯌꯥꯎꯏꯤꯗꯅ
ꯑꯝ
ꯑꯗꯨ ꯑꯣꯗ꯭ꯔꯦꯔꯤꯕ ꯁꯤ ꯈꯔ ꯁꯤꯟꯕꯗꯣ ꯈꯔ ꯌꯥꯎꯕꯅꯤꯅ ꯅꯪꯗꯤ ꯀꯔꯤ ꯀꯔꯤ ꯌꯦꯟꯖꯥꯡ ꯆꯥꯔꯦ
ꯑꯩꯗꯤ ꯍꯋꯥꯏ ꯑꯁꯥꯡꯕꯗꯨ ꯆꯥꯏ
ꯑꯣ ꯍꯛꯆꯥꯡꯒꯤꯗꯤ ꯌꯥꯝ ꯐꯕꯅꯦ ꯑꯗꯨꯁꯨ
ꯈꯪꯗꯦꯗ ꯍꯥꯆꯥꯥꯛ ꯃꯆꯥꯡꯒꯤ ꯐꯕ꯭ꯔꯥ ꯐꯠꯇꯕ꯭ꯔꯥ ꯌꯦꯅꯗꯤ ꯂꯣꯏꯔꯦ ꯍꯥꯏꯔꯤꯅꯤ
ꯑꯣ ꯑꯦ ꯆꯥꯛ ꯌꯦꯟꯁꯥꯡ ꯆꯥꯕꯨꯗꯤ ꯍꯛꯆꯥꯡꯒꯤ ꯈꯜꯂꯒ ꯆꯥꯒꯗꯧꯕꯅꯦ ꯆꯤꯟꯗ ꯍꯥꯎꯕꯗꯨ ꯆꯥꯒꯅꯨ ꯍꯛꯆꯥꯡꯒꯤ ꯀꯥꯟꯅꯕꯗꯨ ꯆꯥꯑꯣ ꯇꯥꯏꯀꯣ
ꯇꯥꯏ ꯇꯥꯏ
ꯎꯝ
ꯑ ꯀꯩꯀꯩ ꯍꯣꯠꯅꯔꯤꯒꯦ
ꯑꯩꯁꯦ ꯍꯟꯗꯛ ꯃꯔꯛꯁꯦ ꯄꯣꯊꯥꯔꯤ ꯊꯕꯛ ꯇꯧꯗꯦ ꯊꯕꯛ ꯇꯧꯅꯤꯡꯗ꯭ꯔꯦ
ꯃꯇꯝ ꯑꯣꯏꯕꯅꯤꯅꯀꯣ
ꯎꯝ ꯂꯥꯏꯁꯤ ꯅꯨꯡꯉꯥꯏꯇꯕ ꯃꯥꯜꯂꯤꯅꯦ ꯅꯪꯒꯤꯁꯦ
ꯍꯣꯏ ꯅꯨꯡꯉꯥꯏꯇꯕ ꯅꯠꯇꯦ ꯑꯩꯒꯤ ꯐꯣꯟ
ꯑꯣ
ꯑꯩꯒꯤ ꯐꯣꯟꯣꯟ
ꯎꯝ ꯀꯩ ꯇꯧ ꯀꯩꯗꯧ ꯀꯩꯗꯧꯕꯒꯤꯅꯣ ꯅꯪꯒꯤ ꯐꯣꯟꯗꯣ ꯂꯤꯔꯕꯣ
ꯂꯤꯔꯦ ꯌꯥꯝ ꯑꯍꯨꯝ ꯃꯔꯤ ꯁꯨꯔꯦ
ꯑꯣ ꯅꯪ ꯍꯋꯥꯏ ꯑꯁꯥꯡꯕꯤꯗꯣ ꯀꯃꯥꯏꯅ ꯊꯣꯡꯕ꯭ꯔꯥ ꯀꯥꯡꯁꯣꯏ ꯊꯣꯡꯕ꯭ꯔꯥ ꯉꯧꯔꯒ ꯆꯥꯕ꯭ꯔꯥ ꯀꯃꯥꯏ ꯊꯣꯡꯒꯦ
ꯍꯣꯏ ꯀꯥꯡꯁꯣꯏ ꯊꯣꯡꯉꯅꯤ
ꯎ ꯁꯥ ꯁꯥꯛ ꯑꯀꯪꯕꯗꯣ ꯍꯥꯞꯄꯒ ꯇꯧꯕ꯭ꯔꯣ ꯀꯃꯥꯏꯅ ꯇꯧꯒꯦ ꯉꯥꯔꯤ
ꯑꯀꯪꯕꯁꯨ ꯍꯥꯞꯅꯤꯡꯉꯥꯏ ꯂꯩꯇꯦ ꯉꯥꯔꯤ ꯑꯣꯏꯅ ꯍꯥꯞꯄꯦꯗ
ꯍꯥꯎꯕꯅꯤꯗ ꯍ꯭ꯥꯋꯏ ꯑꯁꯪꯕꯤꯗꯣ
ꯑꯗꯨꯝ ꯏꯆꯝ ꯆꯝꯅ ꯄꯪ ꯆ ꯆꯥ ꯄꯪ ꯍꯥꯎ ꯍꯥꯎ ꯄꯪ ꯌꯣꯠ ꯌꯣꯠꯁꯤ
ꯑꯗꯨꯅꯤ ꯑꯗꯨꯝ ꯍꯥꯎꯕꯅꯤꯗ ꯆꯝꯅ ꯆꯥꯕꯗꯨꯅ ꯍꯦꯟꯅ ꯍꯛꯆꯥꯡꯒꯤꯗꯤ ꯐꯕꯅꯦ ꯊꯥꯎ ꯆꯥꯕꯨꯗꯤ ꯍꯛꯆꯥꯡ ꯐꯠꯇꯦꯕ ꯅꯣꯏꯔꯒ ꯅꯣꯏꯕꯗꯤ ꯅꯣꯏꯕ ꯌꯥꯏ ꯑꯗꯨꯕꯨ ꯍꯛꯆꯥꯡꯒꯤꯗꯤ ꯐꯠꯇꯦꯕ
ꯑꯩꯗꯤ ꯑꯩꯗꯤ ꯅꯣꯏꯅꯤꯡꯉꯤꯅꯦ ꯀꯥꯡꯃꯟꯗꯅ ꯑꯪ ꯃꯥꯥꯟꯂ ꯁꯣꯐꯦ ꯅꯣꯡꯣꯏ ꯃꯥꯥꯟꯂꯤ ꯁꯣꯐꯥꯦ ꯐ
ꯎꯝ ꯍꯣꯏ ꯅꯨꯄꯤꯗꯤ ꯈꯔ ꯎꯝ ꯅꯣꯏꯔꯨꯁꯨ ꯌꯥꯏꯗ
ꯅꯣꯏꯗꯨꯁꯨ ꯌꯥꯝ ꯅꯣꯏꯗꯅꯕ ꯅꯣꯏꯕꯁꯤꯁꯨ ꯌꯥꯝ ꯋꯥꯏ ꯍꯥꯏꯅꯤ
ꯑꯦ ꯋꯥꯕꯅꯦꯍꯦ ꯈꯣꯡꯎꯞ ꯃꯔꯤ ꯄꯥꯟꯕ ꯐꯥꯎ ꯋꯥꯕꯅꯤ
ꯎꯝ ꯑꯗꯨꯗꯤ ꯅꯪꯁꯨ ꯅꯣꯏꯕꯗ ꯑꯣꯏꯔꯛꯑꯅꯤ
ꯅꯍꯥꯟ ꯆꯍꯤ ꯑꯍꯨꯝꯒꯨꯝꯕꯗꯤ ꯌꯥꯝ ꯅꯣꯏꯔꯝꯃꯦ ꯑꯩ ꯑꯁ ꯌꯥꯝ ꯋꯥꯕꯅꯤ ꯑꯗꯨꯒꯤ ꯌꯥꯗ꯭ꯔꯦ ꯍꯥꯏꯅ ꯎꯝ ꯋꯥꯏ
ꯎ ꯑꯗꯨꯗꯤ ꯍꯧꯖꯤꯛꯇꯤ ꯀꯥꯡꯊꯈ꯭ꯔꯦ
ꯎꯝ ꯈꯔ ꯍꯟꯈ꯭ꯔꯦ ꯍꯥꯏꯕꯗꯤ ꯁꯥꯖꯦꯜ ꯇꯧꯕꯅꯤꯅꯀꯣ ꯆꯦꯟ ꯆꯣꯡꯕ ꯕꯥ ꯆꯦꯟꯕ ꯑꯗꯨꯒ ꯆꯤꯡ ꯀꯥꯕ ꯑꯗꯨ ꯇꯧꯕꯒꯤ ꯈꯔ ꯍꯟꯊꯔꯦ
ꯎꯝ ꯐꯔꯦ ꯐꯔꯦ ꯅꯨꯄꯥꯅ ꯅꯨꯄꯥꯒꯤꯗꯤ ꯀꯪꯕꯅꯦ ꯑꯗꯨꯝ ꯐꯖꯩꯗ ꯅꯨꯄꯤ
ꯎꯝ
ꯑ ꯅꯣꯏ ꯅꯣꯏ ꯃꯥꯜꯂꯁꯨ ꯐꯖꯗꯦ
ꯎꯝ ꯎꯝ
ꯑꯗꯨ ꯂꯩꯏꯌꯦ ꯑꯗꯨ ꯅꯥꯡꯉ
ꯎꯝ ꯅꯪꯗꯤ ꯀꯔꯤ ꯊꯕꯛ ꯇꯧꯕ꯭ꯔꯣ ꯎꯝ ꯎꯝ
ꯑꯩꯅ ꯀꯩꯁꯨ ꯇꯧꯗꯦꯗ ꯑꯗꯨꯝ ꯌꯨꯝꯗ ꯑꯉꯥꯡꯁꯦꯟꯅꯔꯒ ꯂꯩ
ꯑꯣ ꯑꯣ ꯎꯝ ꯍꯝ ꯐꯩꯌꯦ
ꯑꯗꯨ ꯕ꯭ꯔꯣꯗꯤ ꯀꯩ ꯃꯆꯤꯟ ꯏꯅꯥꯎ ꯀꯌꯥ ꯁꯨꯒꯦ
ꯑꯩꯁꯦ ꯀꯩꯅꯣꯅꯦ ꯅꯨꯄꯥ ꯇꯔꯨꯛ ꯅꯨꯄꯤ ꯑꯅꯤ
ꯑꯣ ꯅꯨꯄꯥ ꯌꯥꯕꯅꯦꯀꯣ
ꯎꯝ
ꯎꯝ
ꯅꯤꯄꯜꯅꯤꯍꯦ ꯑꯉꯥꯡ
ꯑꯩꯈꯣꯏꯁꯨ ꯅꯤꯄꯥꯜꯅꯦ ꯑꯩꯈꯣꯏꯁꯨ ꯅꯤꯄꯥꯜꯅꯦ ꯅꯨꯄꯤ ꯅꯨꯄꯤ ꯃꯔꯤ ꯅꯨꯄꯥ ꯃꯔꯤꯅꯦ ꯑꯈꯣꯢꯁꯨ
ꯑꯣ ꯑꯩ ꯅꯨꯄꯤ ꯑꯗꯨꯗꯤ
ꯑꯗꯨꯗꯤ ꯍꯣꯏ ꯑꯗꯨ ꯌꯨꯝ ꯂꯣꯏꯅ ꯄꯥꯟꯅꯈ꯭ꯔꯦ ꯅꯨꯄꯤꯁꯨ ꯅꯨꯄꯥꯁꯨ ꯍꯧꯖꯤꯛ ꯂꯩꯔꯤꯁꯦ ꯑꯇꯣꯝꯕꯤ ꯑꯇꯣꯝꯕ ꯈꯛꯇ ꯉꯥꯏꯔꯦ
ꯂꯦꯝꯍꯧꯔꯤꯀꯣ
ꯍꯣꯏ ꯅꯨꯄꯤ ꯅꯨꯄꯤ ꯑꯃ ꯅꯨꯄꯥ ꯑꯃ ꯈꯛꯇ ꯉꯥꯏꯔꯦ ꯌꯨꯝ ꯄꯥꯟꯗꯕꯀꯣ
ꯑꯣ ꯑꯁ ꯑꯗꯨꯗꯤ ꯑꯩ ꯆꯥꯟꯁ ꯂꯧꯍꯧꯔꯒꯦꯗ ꯑꯇꯣꯝꯕꯤꯗ ꯑꯗꯨꯅꯦ ꯑꯩꯅ ꯑꯃꯈꯛ ꯑꯗꯨꯁꯨ ꯂꯦꯝꯍꯧꯕ ꯌꯥꯕꯅꯦ ꯍꯥꯏꯕꯗꯣ
ꯎꯝ ꯑꯃꯈꯛꯇꯗꯤ ꯂꯦꯝꯍꯥꯎꯔꯤ ꯑ ꯈꯛꯇꯗꯤ ꯂꯦꯝ ꯍꯥꯎꯋꯦꯕ ꯑꯗꯨꯗꯤ ꯅꯪꯅ ꯋꯥꯔꯤ ꯑꯍꯟꯕ ꯃꯤꯗꯥꯜꯔꯥ ꯑꯉꯥꯡ
ꯑꯩꯁꯦ ꯑꯅꯤꯁꯨꯕꯗ ꯑꯅꯤ ꯁꯨꯕꯗꯅꯦ
ꯎꯝ ꯐꯣꯟꯗꯣ ꯐꯖꯅ ꯄꯥꯏꯕꯤꯌꯨꯅꯦ ꯅꯪꯒꯤ ꯐꯣꯟꯗꯣ ꯁꯦꯡꯗꯦꯕ
ꯅꯨꯄꯥ ꯇꯔꯨꯛ ꯍꯥꯏꯕꯁꯦ
ꯎꯝ
ꯅꯨꯄꯤ ꯂꯣꯏꯅ ꯊꯤꯅꯥꯗ꯭ꯔꯤꯕ꯭ꯔꯥ ꯄꯥꯈꯪ ꯂꯣꯏ ꯑꯣꯏꯔꯤꯕ꯭ꯔꯥ ꯍꯥꯏꯕ
ꯑꯌꯥꯝꯕ ꯑꯩꯒꯤ ꯃꯊꯛ ꯑꯗꯨ ꯃꯥꯗꯤ ꯊꯤꯔꯦ ꯃꯥ ꯈꯛꯇꯅꯤ ꯊꯤ ꯊꯤꯕ ꯅꯨꯄꯤ ꯊꯤꯕ ꯌꯨꯝ ꯄꯥꯟꯕ ꯑꯇꯩꯗꯤ ꯊꯕꯛ ꯇꯧꯕꯁꯨ ꯌꯥꯎꯋꯦ ꯑꯗꯨꯝ ꯁ꯭ꯀꯨꯜ ꯀꯥꯕ ꯈꯔ ꯊꯕꯛ ꯇꯧꯕ ꯈꯔ ꯑꯗꯨꯝ ꯂꯩꯌꯦ
ꯑꯗꯨꯗꯤ ꯢꯃꯥ ꯕꯕꯗꯤ ꯂꯩꯂꯤꯕ ꯀꯠꯇ꯭ꯔꯣ
ꯍꯧꯖꯤꯛ ꯑꯗꯨꯝ ꯌꯥꯝ ꯑꯍꯟ ꯍꯥꯏꯁꯤꯔꯣ ꯆꯍꯤ ꯌꯥꯡꯈꯩ ꯑꯗꯨ ꯆꯥꯡꯒꯤ ꯑꯗꯨ ꯆꯥꯡꯗ ꯂꯩꯌꯦ ꯃꯣꯏꯒꯤ ꯆꯍꯤꯗꯣ ꯎꯝ ꯌꯥꯝ ꯑꯍꯟ ꯑꯣꯏꯗ꯭ꯔꯤ ꯑꯗꯨꯝ ꯅꯪ ꯅꯪꯗꯤ ꯅꯆꯥ ꯀꯌꯥ ꯁꯨꯔꯦ
ꯑꯩꯒꯤ ꯏꯆꯥꯅꯨꯄꯤ ꯑꯍꯨꯝ ꯂꯩꯌꯦ ꯑꯅꯤꯗꯤ ꯁ꯭ꯀꯨꯜ ꯀꯥꯔꯦ ꯑꯃ ꯑꯃꯗꯤ ꯆꯍꯤ ꯐꯥꯕꯦ
ꯎꯝ ꯇꯥꯗꯀꯣ ꯑꯩ
ꯑꯃ ꯅꯨꯄꯤ ꯉꯥꯛꯇ ꯑꯍꯨꯝꯅꯦꯕꯀꯣ
ꯎꯝ
ꯑꯗꯣ ꯃꯆꯦ ꯑꯅꯤꯗꯤ ꯁ꯭ꯀꯨꯜ ꯀꯥꯔꯦꯕ
ꯑ ꯍ
ꯑꯣ ꯑꯃꯥꯗꯨꯗꯤ ꯂꯥꯁ ꯌꯌꯥꯔꯅ ꯄꯣꯛꯕꯒꯤ ꯆꯍꯤ ꯐꯥꯕꯗ ꯉꯥꯏꯔꯤꯕ
ꯑꯣ ꯌꯥꯝ ꯐꯩ ꯑꯉꯥꯡꯁꯦ ꯐꯖꯅ ꯄꯣꯛꯄꯤꯅꯦ ꯑ ꯅꯨ ꯅꯨꯄꯤ ꯎꯝ ꯅꯨꯄꯥ ꯑꯃ ꯌꯥꯎꯋ ꯌꯥꯎꯕ꯭ꯔꯥ
ꯅꯨꯄꯥ ꯌꯥꯎꯗꯦ ꯅꯨꯄꯤ ꯉꯥꯛꯇꯅꯦ
ꯎ ꯑꯗꯨꯗꯤ ꯃꯔꯤ ꯁꯨꯅꯕ ꯅꯨꯄꯥ ꯑꯃ ꯄꯣꯛꯈ꯭ꯔ ꯑꯗꯨꯗꯤ ꯆꯞ ꯆꯥꯔꯦ
ꯅꯨꯄꯤ ꯑ ꯑꯃꯨꯛꯄꯥꯎ ꯑꯗꯨꯗꯤ ꯅꯨꯄꯥ ꯁ꯭ꯔꯤꯅꯤꯅꯦ ꯅꯨꯄꯥꯗꯤꯀꯣ
ꯎꯝ ꯎꯝ
ꯑꯗꯨ ꯑꯣꯏꯔꯁꯨ ꯈꯪꯗꯦꯗ ꯏꯁꯣꯔꯒꯤ ꯄꯥꯝꯕꯅꯤ
ꯎꯝꯝ ꯏꯁꯨꯛ ꯈꯨꯔꯨꯝꯂꯒ ꯅꯨꯄꯥ ꯑꯃ ꯀꯣꯛ ꯅꯨꯄꯥ ꯑꯃ ꯄꯣꯛꯅꯤꯡꯉꯥꯏ ꯍꯣꯠꯅꯔꯣ
ꯎ ꯑꯗꯨꯕꯥꯥꯏ ꯇꯧꯔꯤꯁꯤꯦ ꯑꯩꯈꯣꯏꯗꯤ ꯌꯥꯝ ꯋꯥꯏ ꯑꯩꯈꯣꯏ ꯏꯃꯨꯡꯗꯤk... ꯌꯥꯝ ꯄꯕ ꯌꯥꯝ ꯄꯕꯁꯨ ꯉꯝꯗꯦ
ꯑꯣꯕꯁꯨ
ꯑꯗꯨꯕꯨꯡ ꯉꯥꯛꯇꯅꯤꯗ
ꯍꯦꯛꯇ ꯍꯦꯛꯇ ꯃꯤꯔꯣꯟꯕ ꯍꯧꯗꯕ ꯑꯗꯨꯝ ꯄꯩꯁꯥꯅ ꯌꯣ ꯃꯦꯕꯨꯀꯣ
ꯎꯝ
ꯑꯗꯨꯒꯤ ꯌꯥꯝ ꯂꯨꯔꯦꯕ
ꯍꯣꯏ ꯑꯉꯥꯡ ꯍꯧꯖꯤꯛꯀꯥꯟꯗꯤ
ꯎꯝ
ꯁꯔꯤ
ꯊꯥꯏꯅꯒꯤꯒꯨꯝꯅ ꯑꯗꯨꯝ ꯁ꯭ꯀꯨꯜ ꯁ꯭ꯀꯨꯜ ꯀꯥꯍꯟꯕ꯭ꯔꯥ ꯀꯥꯍꯟꯗꯕ꯭ꯔꯥ ꯄꯪ ꯌꯧ ꯌꯧꯕ ꯃꯇꯝꯗꯨ ꯅ
ꯎꯝ
ꯁꯀꯨꯜ ꯁ꯭ꯀꯨꯜ ꯀꯥꯍꯟꯗꯕꯁꯨ ꯌꯥꯗꯦ
ꯎꯝ ꯎꯝ
ꯆꯍꯤ ꯑꯃꯅꯤ ꯐꯥꯔꯗꯤ ꯁ꯭ꯀꯨꯜ ꯑꯗꯨꯝ ꯀꯥꯍꯜꯂꯦ
ꯎꯝ ꯌꯣꯛꯄ ꯃꯤꯈꯣꯏꯅꯗꯤ ꯍꯦꯟꯅ ꯍꯣꯏ ꯈꯪꯂꯝꯒꯅꯤ ꯑꯩꯈꯣꯏꯗꯤ ꯑꯗꯨꯝ ꯍꯧꯖꯤꯛꯇꯤ ꯌꯨꯝ ꯄꯥꯟꯗ꯭ꯔꯤꯕꯅꯤꯅꯀꯣ ꯑꯗꯨꯝ ꯀꯌꯥ ꯈꯪꯗꯦꯕ ꯑꯗꯨꯕꯨ ꯎꯗꯤ ꯎꯋꯦ ꯑꯗꯨꯝ
ꯈꯔ ꯅꯨꯡꯉꯥꯏꯅ ꯏꯁꯥ ꯈ ꯇꯨꯡꯁꯤꯜꯂꯒ ꯅꯨꯡꯉꯥꯏꯅ ꯄꯟ ꯄꯝ
ꯍꯣꯏ ꯍꯣꯏ ꯑꯗꯨ ꯅꯪꯗꯤ ꯌꯨꯝ ꯈꯔ ꯉꯟꯅ ꯄꯥꯟꯕ꯭ꯔꯥ ꯅꯠꯇ꯭ꯔꯒ ꯑꯗꯨ ꯃꯇꯝ ꯆꯥꯅ ꯄꯥꯟꯕ꯭ꯔꯥ
ꯍꯣꯏ ꯑꯩꯗꯤ ꯑꯉꯥꯡ ꯑꯗꯨꯝ ꯉꯟꯅ ꯄꯥꯜꯂꯦ ꯍꯥꯏꯕ ꯇꯥꯔꯦꯅꯦ ꯆꯍꯤ ꯆꯍꯤ ꯀꯨꯟꯍ ꯐꯥꯔ ꯄ
ꯎꯝ
ꯍꯧꯖꯤꯛ ꯌꯨꯝ ꯄꯥꯟꯕꯁꯦ ꯆꯍꯤ ꯅꯥꯏꯟ ꯁꯨꯔꯦꯕꯀꯣ
ꯑꯥ ꯎꯝ ꯍꯝ
ꯑꯗꯒꯤ ꯉꯟꯅ ꯄꯥꯜꯂꯦ ꯍꯥꯏꯕ ꯇꯥꯔꯦ
ꯎꯝ ꯎꯝ ꯑꯗꯨꯗꯤ ꯌꯥꯏꯗ ꯌꯥꯝ ꯉꯟꯕ ꯅꯠꯇꯦꯗ ꯑꯗꯨꯝ ꯌꯥꯏ ꯅꯨꯄꯤꯒꯤꯗꯤ
ꯍꯣꯏ ꯅꯨꯄꯤꯒꯤꯁ ꯑꯗꯨꯝ ꯍꯦꯒꯗꯦ ꯌꯥꯦꯗ ꯎ ꯌꯥ ꯍꯥꯏ
ꯑꯗꯨꯝ ꯅꯪꯒꯤ ꯅꯨꯄꯥꯗꯨꯗꯤ ꯅꯪꯉꯣꯟꯗꯒꯤ ꯈꯔ ꯍꯦꯛ ꯍꯟꯕ꯭ꯔꯥ
ꯍꯣꯏ ꯑꯩꯉꯣꯟꯗꯒꯤꯁꯤꯁꯨ ꯃꯔꯤꯅ ꯍꯜꯂꯦ ꯃꯥꯦ
ꯑꯣ ꯑꯗꯨꯗꯤ ꯌꯥꯏ ꯑꯗꯨꯝ